ꯍꯜꯂꯣ
ꯍꯥꯥꯎ
ꯇꯥꯔꯕꯣ
ꯀꯩ ꯍꯥꯏꯅꯣ
ꯇꯥꯔꯕꯣ
ꯇꯥꯔꯦ ꯇꯥꯔꯦ
ꯆꯥꯛ ꯇꯣꯛꯑꯕꯣ
ꯆꯥꯛ ꯇꯣꯛꯑꯦ ꯆꯥꯛ ꯇꯣꯛꯄ ꯊꯕꯛ ꯂꯣꯏꯗ ꯉꯥꯏꯔꯤ ꯆꯥꯛꯆꯥ ꯇꯣꯛꯄꯩ ꯅꯨꯄꯤꯅꯤꯅ ꯆꯥꯛ ꯍꯦꯛ ꯇꯣꯛꯄ ꯍꯧꯒꯠ ꯌꯥꯗꯦꯅꯦ ꯊꯕꯛ ꯃꯌꯥꯝꯖꯦ ꯑꯃꯨꯛ ꯂꯣꯏꯁꯟꯕꯗ ꯑꯍꯨꯝ
ꯅꯨꯄꯤ ꯅꯊꯟꯇꯔꯣ
ꯎꯝ
ꯑꯁ ꯑꯗꯨꯗꯤ ꯋꯥꯔꯝꯅꯤꯍꯦ ꯅꯨꯄꯤ ꯅꯊꯟꯗ ꯑꯣꯏꯕꯅꯤꯅ
ꯋꯥꯏ
ꯂꯨꯅꯖꯨ ꯇꯧꯕꯤꯔꯝꯅꯤꯗ ꯅꯊꯟꯇ ꯌꯥꯎꯕꯅꯤꯅ
ꯎꯝ ꯇꯧꯔꯦ ꯃꯤꯗꯤ ꯃꯊꯟꯇ ꯄꯣꯛꯑ ꯅꯨꯡꯉꯥꯏꯌꯦꯌꯦ ꯑꯩꯈꯣꯏꯗꯤ ꯋꯥꯏ
ꯀꯩꯅꯣ ꯍꯥꯏꯖꯦ ꯌꯥꯝ ꯂꯥꯛꯅꯔꯕꯣ ꯍꯥꯏꯖꯦ
ꯂꯥꯛꯅꯔꯦ
ꯑꯗꯨꯗꯤ ꯌꯨꯝ ꯄꯥꯟ
ꯅꯨꯄꯤꯗꯣ ꯌꯥꯎꯗ꯭ꯔꯝꯃꯤꯅ ꯑꯩ ꯏꯊꯟꯗꯅ ꯊꯕꯛꯇꯣ ꯂꯣꯏ ꯂꯣꯏꯁꯤꯜ ꯂꯩꯔꯦꯗꯅ
ꯑꯗꯨ ꯁꯨꯃꯥꯏꯅ ꯍꯥꯏꯌꯣ ꯑꯩꯉꯣꯟꯗ ꯊꯕꯛ ꯌꯥꯝꯅ ꯁꯤꯖꯤꯜꯂꯛꯀꯅꯣ ꯑꯩ ꯌꯨꯝ ꯆꯦꯟꯊꯣꯛꯈ꯭ꯔꯣ ꯍꯥꯏꯕ꯭ꯔꯥꯅ ꯍꯥꯏꯌꯣ ꯅꯣꯏ ꯃꯥꯅ ꯅꯪ ꯂꯨꯍꯣꯡꯅꯕ ꯇꯧꯔꯣꯒ ꯍꯥꯏꯔꯛꯇ꯭ꯔꯣ ꯂꯤꯔꯦꯅ
ꯍꯥꯏꯔꯛꯇꯦꯗ ꯏꯌꯥꯝꯕ ꯑꯅꯤꯕꯨ ꯅꯨꯄꯤ ꯊꯤꯗ꯭ꯔꯤ ꯑꯩ ꯀꯃꯥꯏ ꯍꯥꯏꯔꯛꯇꯣꯏꯅꯣ
ꯆꯍꯤ ꯀꯨꯟꯊ꯭ꯔꯥ ꯉꯥꯒ ꯁꯨꯔꯒ ꯂꯨꯍꯣꯡꯖꯦꯒ ꯍꯥꯏꯕꯗꯨꯗꯤ ꯅꯨꯄꯥ ꯀꯅꯥꯝꯇꯅ ꯄꯥꯝꯃꯣꯏꯌꯦ
ꯑꯁ ꯄꯥꯝꯕ꯭ꯔꯥ ꯄꯥꯝꯗꯕ꯭ꯔꯥ ꯃꯇꯝꯅ ꯃꯥꯏ ꯄꯨꯖꯔꯛꯑꯅꯤ
ꯆꯍꯤ ꯈꯨꯨꯊ꯭ꯔꯥꯉꯥꯗ ꯅꯪꯕꯨ ꯂꯨꯍꯣꯡꯕ ꯑꯥ ꯂꯨꯍꯣꯡꯕ ꯉꯝꯒꯤꯗ꯭ꯔꯕ ꯅꯪꯕꯨ ꯇꯜꯂꯣꯏꯗ꯭ꯔꯥ ꯇꯟꯒꯗ꯭ꯔꯥ ꯑꯝꯇ ꯍꯥꯏꯔꯛꯑꯣ
ꯃꯤ ꯆꯍꯤ ꯅꯤꯐꯨ ꯁꯨꯔꯀꯥꯟ ꯂꯨꯍꯣꯡꯅꯩꯖꯤꯗꯤ
ꯍꯨꯝ ꯆꯍꯤ ꯅꯤꯐꯨ ꯁꯨꯔꯀꯥꯟ ꯂꯨꯍꯣꯡꯉꯒ ꯃꯆꯥ ꯌꯥꯎꯗꯕ ꯃꯌꯥꯝ ꯌꯥꯎꯏꯖꯤ ꯀꯃꯥꯏ ꯇꯧ ꯇꯥꯔꯦ ꯑꯗꯨꯗꯤ
ꯀꯩꯅꯣꯍꯦ ꯀꯩꯅꯣ ꯃꯌꯥꯝ ꯂꯩ ꯌꯣꯛꯅꯕ ꯃꯌꯥꯝ ꯂꯩꯔꯦ ꯍꯧꯖꯤꯛ
ꯑꯗꯨ ꯀꯅꯥꯝꯇ ꯇꯧꯅꯤꯡꯗꯕꯅꯤ ꯏꯕꯦꯝꯃꯥ ꯃꯁꯥ ꯃꯁꯥ ꯃꯁꯥ ꯃꯁꯥꯒꯤ ꯑꯣꯏꯅ ꯂꯣꯏ ꯄꯥꯝꯅꯕꯅꯦ
ꯐꯅꯕꯨ ꯈꯜꯂꯗꯤ ꯀꯩꯁꯨ ꯅꯠꯇꯦꯗ
ꯐꯅꯕꯨ ꯈꯜꯂꯗꯤ ꯀꯩꯁꯨ ꯅꯠꯇꯦꯌꯦ
ꯃꯤꯅ ꯅꯣꯛꯅꯗꯨꯏꯅꯦ ꯑꯦ ꯃꯥꯗꯣ ꯀꯩꯅꯣ ꯇꯧꯗꯤꯌꯦ ꯑꯗꯣ ꯑꯌꯣꯛꯄ ꯌꯣꯛꯏꯌꯦꯅ ꯍꯥꯏꯅꯗꯨꯏꯅꯦ
ꯀꯔꯤ ꯍꯥꯏꯅꯒꯤꯗꯒꯦꯅ ꯍꯤꯡꯒꯗ꯭ꯔꯥ ꯄꯨꯟꯁꯤꯕꯨ
ꯏꯁ ꯅꯪꯒꯤꯖꯤꯗꯤ ꯀ꯭ꯂꯥꯁ ꯅꯥꯏꯟꯒꯤ ꯈꯣꯏꯔꯥꯛꯐꯝ ꯆꯥꯎꯕꯒꯤ ꯂꯥꯏꯔꯤꯛꯇꯣ ꯃꯨꯛ ꯄꯨꯁꯜꯂꯛꯏꯃꯤꯅꯦ
ꯃꯥꯅꯦ ꯃꯥꯅꯦ ꯃꯤꯅ ꯀꯔꯤ ꯍꯥꯏꯅꯒꯤꯗꯒꯦꯅ ꯇꯧꯕꯗꯣ ꯂꯥꯁꯇꯥ ꯋꯥꯍꯧꯕꯗꯣ
ꯃꯤꯅ ꯀꯔꯤ ꯍꯥꯏꯅꯒꯤꯒꯗꯒꯦꯖꯦ ꯑꯐꯕ ꯃꯈꯜꯗꯖꯨ ꯃꯥꯅ ꯍꯥꯏꯗꯨꯗꯤ
ꯍꯣꯏꯅꯦ
ꯐꯠꯇꯕ ꯊꯕꯛ ꯑꯃ ꯇꯧꯒꯦ ꯇꯧꯔꯛꯄꯗ ꯃꯤꯅ ꯀꯔꯤ ꯍꯥꯏꯅꯒꯤꯒꯥꯗꯛ ꯒꯦꯅ ꯈꯟꯕꯗ ꯑꯥ ꯐꯠꯇꯕ ꯊꯕꯛꯇꯣ ꯇꯧꯗꯦꯗꯣ
ꯎꯝ
ꯑꯗꯩ ꯑꯐꯕ ꯊꯕꯛ ꯑꯃꯨꯛ ꯇꯧꯒꯦ ꯈꯟꯕꯗ ꯃꯤꯅ ꯀꯔꯤ ꯍꯥꯏꯅꯈꯤꯒꯦꯡ ꯈꯟꯕꯗ ꯑꯐꯕ ꯊꯕꯛꯇꯣ ꯑꯃꯨꯛ ꯇꯧꯍꯧꯗꯕ
ꯎꯝ
ꯑꯐꯕ ꯐꯠꯇꯕ ꯑꯅꯤꯃꯛꯇꯤ ꯂꯩꯇꯥꯕꯅꯤ ꯅꯠꯇ꯭ꯔꯣ ꯄꯣꯠ ꯑꯃ ꯂꯩꯔꯗꯤ
ꯃꯥꯅꯦ ꯃꯥꯅꯦ ꯃꯦꯔꯤꯠ ꯑꯦꯟ ꯗꯤ ꯃꯦꯔꯤꯖ ꯂꯩꯔꯤꯅꯦ ꯃꯤ ꯄꯣꯠ ꯈꯨꯗꯤꯡꯃꯛ ꯃꯥ ꯄꯣꯠ ꯇꯣ ꯃꯛ ꯃꯥꯏ ꯃꯒꯨꯟꯗꯤ ꯑꯐꯕ ꯉꯥꯛꯇꯥ ꯌꯥꯎꯏ ꯍꯥꯏꯕꯗꯤ ꯌꯥꯗꯕꯅꯤꯅ ꯃꯥꯒꯤ ꯗꯤꯃꯦꯔꯤꯠ ꯈꯔ ꯃꯈꯩꯁꯨ ꯑꯗꯨꯝ ꯂꯩ
ꯑꯥ ꯉꯔꯥꯡ ꯅꯪ ꯇꯨꯝꯕ ꯊꯦꯡꯉꯦ ꯍꯥꯏꯗꯨꯕꯣ ꯕꯣꯜ ꯑꯩ ꯑꯍꯤꯡꯗꯥ ꯌꯦꯡꯕ꯭ꯔꯣ
ꯌꯦꯡꯉꯦ ꯑꯍꯤꯡꯗꯥ ꯕꯣꯜ ꯌꯦꯡꯉꯦ ꯑꯗꯨꯒ ꯃꯤ ꯑꯃꯅꯖꯨ ꯑꯗꯨꯝ ꯈꯠꯅꯕ ꯍꯧꯕ
ꯀꯅꯥꯅ ꯅꯣꯏ ꯁꯥꯏꯅꯔꯣ ꯀꯩꯗꯧꯕꯩ ꯃꯥꯗꯤ ꯈꯠꯅꯍꯧꯔꯤꯕ ꯑꯍꯤꯡꯗꯨꯗ
ꯐꯠꯈꯤꯗ꯭ꯔꯖꯥꯠꯅꯤ ꯅꯨꯄꯤ ꯑꯇꯣꯞꯄ ꯀꯣꯏꯅꯔ ꯃꯥꯅ ꯑꯩꯉꯣꯟꯗ ꯈꯠꯅꯕ ꯍꯧꯋꯦ
ꯑꯩꯁ ꯅꯨꯄꯤ ꯑꯇꯣꯞꯄ ꯀꯣꯏꯅꯔꯦ ꯑꯗꯨꯕꯨ ꯆꯞ ꯆꯥꯕꯤ ꯅꯪ ꯀꯟꯐꯥꯝ ꯇꯥꯔꯕꯣ
ꯇꯥꯗꯦ ꯉꯍꯥꯟꯋꯥꯏ ꯑꯦꯛꯇꯤꯡ ꯀꯥꯞꯅꯔꯝꯕꯖꯥꯠꯅꯤ
ꯑꯗꯨꯗꯤ ꯁꯨꯝ ꯅꯍꯥ ꯑꯣꯏꯔꯤꯉꯩꯒꯤ ꯇꯧꯅꯔꯤꯕ ꯑꯣꯏꯔꯝꯉꯥꯅꯦꯍꯦ ꯅꯪ ꯌꯥꯝꯅ ꯍꯦꯟꯅ ꯈꯟꯖꯤꯜꯂꯨꯅꯨ ꯀꯅꯥ ꯈꯪꯅꯤ ꯅꯨꯄꯤꯗꯨꯅ ꯍꯥꯏꯔꯛꯄ ꯑꯣꯏꯔꯝꯃꯖꯨ
ꯌꯥꯔꯦ ꯌꯥꯔꯦ
ꯑꯦ ꯅꯨꯄꯥ ꯃꯁꯦꯟ ꯑꯣꯏꯕꯒꯤ ꯊꯥꯒꯠꯅꯕꯗꯤ ꯅꯠꯇꯦꯀꯣ ꯑꯗꯨꯃꯥꯏꯅ ꯁꯨꯝ ꯀꯟꯗꯤꯁꯟ ꯊꯣꯛꯄ ꯌꯥꯎꯅꯕꯅꯦꯕ
ꯌꯥꯔꯦ ꯍꯥꯏꯖꯤꯜꯂꯣ ꯍꯥꯏꯖꯤꯜꯂꯣ
ꯑꯗꯨꯒ ꯃꯣꯏꯗꯨꯒꯤ ꯇꯤꯟꯅꯍꯧꯕ ꯃꯃꯥꯟꯅꯕꯖꯤꯡꯗꯨꯅꯅꯦ ꯑꯈꯣꯏꯒꯤ ꯅꯕꯥꯅꯤ ꯈꯠꯅꯍꯟꯒꯦ ꯀꯥꯏꯅꯒꯥ ꯎꯠꯂꯛꯏ ꯑꯣꯏꯔꯡꯒꯥꯅꯤ ꯇꯧꯔꯛꯏ ꯑꯣꯏꯔꯝꯒꯥꯅꯤ
ꯈꯪꯗꯦ ꯑꯗꯨꯕꯨ ꯇꯧꯔꯛꯏꯔꯥ ꯃꯥꯅꯕꯨ ꯑꯗꯨꯃꯥꯏꯅ ꯇꯧꯔꯝꯗ꯭ꯔꯥꯗꯤ ꯃꯤꯅ ꯀꯩꯗꯧꯕꯒꯤ ꯊꯥꯒꯠꯂꯛꯀꯥꯗꯣꯏꯅꯣ ꯑꯗꯨꯃꯥꯏꯅ
ꯍꯥꯏꯃꯥ ꯃꯤ ꯆꯨꯝꯅ ꯁꯨꯝ ꯀꯥꯞꯃꯤꯟꯅꯕ ꯑꯣꯏꯔꯝꯒꯥꯅꯤꯌꯦ ꯅꯣꯏꯁꯨ ꯀꯥꯞꯃꯤꯟꯅꯩꯗꯨꯗꯤ
ꯑꯈꯣꯏ ꯅꯣꯡꯇꯥ ꯀꯥꯞꯃꯤꯟꯅꯗꯦ ꯅꯨꯄꯥꯒꯥ ꯐꯣꯇꯣ
ꯅꯣꯏ ꯁꯥꯏꯒꯥ ꯅꯪꯒꯥ ꯀꯅꯥꯅ ꯐꯖꯕ ꯍꯦꯟꯒꯦ
ꯑꯩꯩꯅ ꯍꯦꯜꯂꯦ
ꯐꯣꯇꯣ ꯊꯥꯒꯠꯂꯛꯄꯗꯥꯗꯤ ꯅꯣꯏ ꯁꯥꯏꯅ ꯍꯦꯟꯕ ꯃꯥꯜꯂꯤꯗ
ꯑꯩꯅ ꯍꯦꯟꯕꯅꯦ ꯑꯩꯅ ꯅꯣꯏ ꯅꯨꯄꯥ ꯃꯁꯦꯟꯅꯦꯅ ꯍꯥꯏꯅꯔꯤꯕ
ꯑꯩ ꯑꯩꯗꯤ ꯅꯣꯏ ꯁꯥꯏꯒꯖꯨ ꯃꯁꯛ ꯁꯨꯛ ꯈꯪ ꯈꯪꯅꯗꯅ ꯁꯨꯝ ꯅꯪꯒꯤ ꯐꯣꯇꯣ ꯊꯥꯒꯠꯂꯛꯄ ꯎꯕꯗꯨꯗ ꯃꯥꯅ ꯁꯨꯝ ꯈꯔ ꯅꯉꯣꯟꯗꯒꯤ ꯈꯔ ꯋꯥꯡ ꯆꯥꯎꯔꯦꯗꯅꯀꯣ ꯑꯗꯨꯒ ꯃꯁꯥ ꯃꯁꯥ ꯃꯎ ꯒꯇꯣ ꯐꯔꯒꯅꯦ
ꯍꯣꯏ ꯃꯕꯨꯛꯀ ꯇꯥꯍꯤ ꯇꯥꯍꯤ ꯀꯪꯉꯒ ꯌꯥꯝ ꯐꯖꯕꯅꯦ
ꯑꯦ ꯍꯧꯖꯤꯛꯀꯥꯟꯗꯤ ꯃꯤ ꯂꯣꯏ ꯃꯕꯨꯛ ꯀꯪꯅꯔꯝꯃꯤꯍꯦ ꯃꯕꯨꯛ ꯀꯪꯗꯅꯕ ꯑꯝꯇ ꯂꯩꯇ꯭ꯔꯕꯅꯦ ꯅꯍꯥꯗ
ꯍꯧꯖꯤꯛꯀꯥꯟꯗꯤ ꯃꯤ ꯂꯣꯏꯅ ꯖꯤꯝ ꯆꯠꯅꯔꯦ ꯃꯕꯨꯛ ꯀꯪꯗꯕ ꯃꯤꯈꯩꯗꯨꯅ ꯀꯇꯟ
ꯖꯤꯝ ꯆꯠꯂꯤꯗꯨꯗꯤ ꯑꯩꯈꯣꯏꯒꯤ ꯌꯣ ꯇꯧꯅꯤꯡꯕ ꯄꯩꯁꯥ ꯇꯥꯅꯤꯡꯗꯕ ꯅꯍꯥ ꯉꯥꯛꯇ ꯑꯣꯏꯔꯝꯒꯅꯤ ꯐꯦꯁꯟ ꯇꯧꯅꯤꯡ ꯄꯩꯁꯥ ꯄꯥꯏꯕ ꯃꯆꯥ ꯃꯁꯨꯒꯤ ꯃꯇꯧ ꯇꯝ ꯌꯥꯄꯣꯠ ꯅꯠꯇꯦ ꯃꯤ ꯖꯤꯝꯗꯨꯗꯤ ꯅꯪ ꯑꯗꯨꯗ ꯆꯥꯔꯤꯕ ꯄ꯭ꯔꯣꯇꯤꯟ ꯑꯗꯨꯗꯒꯤꯗꯤ ꯗꯥꯏꯠ ꯑꯗꯨꯗꯤ ꯅꯪ
ꯆꯥꯗ꯭ꯔꯁꯨ ꯆꯠꯂꯦ
ꯑꯁ ꯀꯥꯏꯗꯩꯅꯣꯍꯦ ꯆꯥꯗ꯭ꯔꯗꯤ ꯆꯠꯂꯗꯤ ꯌꯣꯠ ꯑꯆꯧ ꯑꯆꯧꯕ ꯊꯥꯡꯒꯠꯂꯒ ꯈꯔ ꯂꯩꯔꯒ ꯏ ꯑꯣꯗꯅ ꯁꯤꯗꯅ
ꯍꯝ
ꯖꯤꯝ ꯆꯠꯄꯁꯦ ꯃꯤ ꯗꯥꯥꯏꯠ ꯃꯦꯟꯇꯦꯟ ꯇꯧꯔꯒ ꯆꯠꯇꯣꯏꯅꯦ ꯅꯣꯏꯖꯨ ꯃꯁꯥ ꯐꯅꯤꯡꯉꯤꯅꯦꯅ ꯄꯪꯍꯥꯏ ꯍꯥꯏꯗꯅ ꯄꯩꯁꯥ ꯇꯥꯟꯕ ꯀꯟ ꯀꯟꯕ ꯅꯠꯇ꯭ꯔꯣ ꯅꯣꯏ ꯁꯥꯏꯗꯣ
ꯇꯥꯟꯗꯤ ꯇꯥꯜꯅꯩꯌꯦ ꯄꯩꯁꯥꯗꯤ ꯂꯩꯇꯦ ꯀꯥꯏ ꯊꯝꯃꯤꯅꯣ ꯈꯪꯗꯦ ꯅꯣꯡꯃꯇ ꯄꯩꯁꯥ ꯂꯩ ꯍꯥꯏꯔꯛꯇꯦ
ꯑꯦ ꯃꯤ ꯅꯍꯥ ꯑꯣꯏꯕꯒꯤ ꯃꯔꯨꯞ ꯒꯨꯝꯕ ꯌꯥꯎꯗꯅ ꯇꯨꯡꯁꯤꯟꯖꯩ ꯑꯣꯏꯔꯝꯅꯤ ꯑꯇꯣꯞꯄ ꯁꯥꯏꯠꯇ
ꯇꯨꯡꯉꯝꯃꯅꯤꯗꯀꯣ ꯇꯨꯡꯉꯝꯃꯅꯤ ꯂꯨꯍꯣꯡꯕꯒ ꯄꯜꯂꯨꯕꯁꯤꯗꯤ ꯆꯦꯜꯂꯒ ꯈꯥꯎꯋꯩ ꯇꯧꯔꯅꯤ ꯂꯨꯍꯣꯡꯉꯔꯣꯏꯒ ꯍꯥꯏ ꯄꯩꯁꯥ ꯂꯩꯇꯦ
ꯑꯁ ꯑꯗꯨꯅ ꯐꯌꯦꯡꯉꯣ ꯍꯧꯖꯤꯛꯀꯥꯟ ꯂꯨꯍꯣꯡꯕꯁꯦ
ꯌꯥꯔꯦ ꯑꯁ ꯇꯥꯅꯤꯡꯗꯦ ꯇꯥꯅꯤꯡꯗꯦ
ꯀꯥꯏꯗꯩ ꯐꯤꯖꯪ ꯑꯃꯗ ꯂꯨꯄꯥ ꯂꯥꯛ ꯑꯃ ꯃꯈꯥꯏ ꯑꯌꯦ ꯑꯗꯨꯅ ꯉꯛꯁꯝꯗ ꯁꯅꯥꯒꯤ ꯂꯤꯛ ꯁꯤꯕꯗꯨꯅ ꯐꯠꯇ꯭ꯔꯣ
ꯐꯤꯖꯪꯗ ꯂꯥꯛ ꯑꯃ ꯃꯈꯥꯏ ꯌꯧꯗꯕ ꯃꯌꯥꯝ ꯂꯩ
ꯍꯩꯃꯥ ꯂꯨꯄꯥ ꯂꯤꯁꯤꯡ ꯀꯨꯟ ꯀꯨꯟꯊ꯭ꯔꯥ ꯑꯣꯏꯔꯁꯨ ꯈꯨꯠꯇ ꯂꯨꯄꯥ ꯂꯤꯁꯤꯡ ꯀꯨꯟ ꯀꯨꯟꯊ꯭ꯔꯥ ꯁꯨꯕꯗꯨꯅ ꯐꯠꯇ꯭ꯔꯣ ꯃꯤꯉꯣꯟꯗ ꯄꯤꯒꯤꯗꯧ ꯁꯔꯨꯛ
ꯅꯪ ꯐꯤꯖꯪꯗꯨꯅ ꯍꯌꯦꯡ ꯅꯪ ꯏꯃꯨꯡ ꯋꯥꯕꯗꯣ ꯈꯜꯂꯒ ꯄꯩꯁꯥꯗꯣ ꯇꯥꯔꯛꯑꯣꯏꯗꯅ ꯁꯦꯍꯦ ꯅꯪꯒꯤ ꯂꯨꯍꯣꯡꯕꯗ ꯈꯟꯈꯤꯕ ꯐꯤꯖꯪꯗꯨꯅꯤ ꯑꯩ ꯂꯥꯛꯑꯦ ꯇ꯭ꯔꯦꯡꯒ ꯍꯥꯏꯔꯒ ꯄꯩꯁꯥꯗꯨ ꯀꯦꯜꯂꯛꯑꯣꯏꯗꯅ ꯀꯣ ꯐꯤꯖꯪ ꯃꯅꯨꯡꯗꯨꯗꯒꯤ
ꯃꯌꯥꯝꯒꯤ ꯆꯠꯅꯕꯤ ꯍꯥꯏꯕ ꯑꯃꯁꯨ ꯂꯩ ꯀꯥ ꯍꯦꯟꯖꯟꯕꯗꯣ ꯍꯦꯟꯖꯟꯗꯕꯩ ꯋꯥꯔꯤ ꯈꯛꯇꯅꯤ ꯍꯥꯏꯅꯔꯤꯁꯦ
ꯆꯠꯅꯕꯤꯗꯣ ꯃꯤꯁꯨ ꯆꯠꯅꯕꯤ ꯃꯌꯥꯝ ꯇꯧꯋꯤ ꯊꯥꯏꯅꯒꯤ ꯑꯍꯜ ꯂꯃꯟ ꯆꯠꯅꯕꯤ ꯃꯣꯏꯅ ꯊꯝꯕꯤꯔꯝꯕ ꯐꯤꯖꯪ ꯈꯟꯗꯔꯁꯨ ꯂꯨꯍꯣꯡꯕ ꯌꯥꯏ
ꯈꯜꯂꯤꯗꯨꯗꯤ ꯊꯥꯏꯅꯒꯤ ꯂꯨꯍꯣꯡꯕꯗꯁꯨ
ꯑꯣ ꯊꯥꯏꯅꯩ ꯂꯨꯍꯣꯡꯕꯗ ꯐꯤꯖꯪ ꯈꯟꯗꯦ ꯃꯥꯝꯇꯣꯞꯇ ꯑꯗꯨꯝ ꯃꯥꯝꯇꯣꯞꯀꯤ ꯎ ꯋꯥ ꯈꯔ ꯈꯤꯜꯂꯅꯤ ꯏꯁꯩ ꯅꯣꯡꯃꯥꯏ ꯈꯔ ꯇꯧꯔꯅꯤ ꯃꯃꯤꯡꯒꯤ ꯑꯣꯏꯅ ꯐꯣꯇꯣ ꯀꯥꯞꯀꯦ ꯍꯥꯏꯔꯒꯅ ꯑꯈꯣꯏꯒꯤ ꯃꯅꯤꯡꯗ ꯃꯆꯤꯟ ꯃꯅꯥꯎ ꯃꯌꯥꯝꯗꯨꯅ ꯃꯣꯝꯄꯥꯛ ꯑꯈꯣꯏꯒꯤ ꯐꯩꯖꯨꯞꯂ ꯀꯩꯅꯣ ꯈꯜꯂꯒ ꯀꯥꯞꯅꯕꯅꯦ ꯑꯗꯨꯝ ꯌꯥꯕꯅꯦ ꯑꯗꯨꯃꯥꯏꯅ
ꯍꯣꯏ ꯃꯥ ꯑꯩ ꯁꯤꯔꯦꯗ ꯅꯣꯏꯁꯨ ꯀꯣꯛ ꯑꯃꯅꯤꯅꯦ
ꯍꯩꯃꯥ ꯃꯤꯉꯣꯟꯗ ꯄꯤꯈꯤꯗꯨꯅ ꯑꯗꯨꯛ ꯋꯥꯅ ꯆꯍꯤ ꯆꯨꯞꯄ ꯑꯃ ꯌꯨꯝꯒꯤ ꯅꯨꯡꯉꯥꯏꯅꯕꯅꯤ ꯏꯃꯨꯡꯒꯤ ꯅꯨꯡꯉꯥꯏꯅꯕꯅꯤ ꯃꯆꯥ ꯍꯩꯃꯥ ꯑꯗꯨ ꯋꯥꯈꯜꯗꯨ ꯌꯥꯝ ꯂꯥꯜꯂꯤꯁꯦ ꯑꯗꯨꯃꯥꯏꯅ ꯇꯥꯡ ꯀꯩꯅꯣ ꯇꯧꯗꯧ ꯑꯣꯏꯔꯗꯤ ꯂꯨꯍꯣꯡꯕ ꯑꯈꯣꯏ ꯈꯥꯎꯌꯩ ꯇꯧꯕꯗꯨꯁꯨ ꯑꯃꯨꯛꯇꯪ ꯊꯣꯛꯄꯅꯤ ꯈꯟꯗꯣꯛꯎ
ꯑꯁ ꯑꯣꯏꯔꯦꯍꯦ ꯅꯣꯏꯁꯨ ꯅꯪꯁꯨ ꯅꯪ ꯅꯪ ꯅꯨꯄꯤꯗꯨꯣ ꯋꯥ ꯌꯥꯝ ꯉꯥꯡꯉꯛꯀꯅꯤꯗ ꯅꯪ ꯑꯗꯨꯃꯥꯏꯅ ꯍꯥꯏꯔꯨꯔꯗꯤ
ꯑꯩ ꯅꯨꯄꯤ ꯑꯩ ꯅꯨꯄꯤ ꯀꯣꯏꯗꯦꯗ
ꯀꯣꯏꯔꯣꯏ ꯀꯣꯏꯔꯣꯏ
ꯑꯥ ꯑꯈꯣꯏ ꯅꯨꯄꯤꯕꯨ ꯊꯤꯕ ꯇꯟꯗꯅꯀꯣ ꯏꯌꯥꯝꯕꯗꯣ ꯍꯟꯗꯛ ꯂꯨꯍꯣꯡꯉꯦ ꯃꯥꯕꯨꯗꯤ ꯊꯕꯛ ꯇꯧꯔꯕꯅꯤꯅ ꯁꯝꯖꯟꯅꯤꯅ ꯍꯥꯏꯔꯛ ꯑꯝꯕꯅꯦ ꯂꯨꯍꯣꯡꯕꯗꯣ ꯑꯗꯨꯒꯅꯦ ꯀꯥꯏꯗꯩ ꯁꯝꯖꯜꯂꯛꯄꯅꯣ ꯑꯗꯨꯁꯨ ꯑꯈꯣꯏ ꯕꯥꯒꯥ ꯉꯔꯡ ꯉꯔꯡ ꯉꯪꯅꯗꯅꯀꯣ ꯑꯈꯣꯏ ꯕꯥꯅ ꯑꯈꯣꯏ ꯕꯥꯒꯤ ꯄꯣꯌꯦꯡꯗꯤ ꯌꯥꯝ ꯂꯥꯛꯑꯦꯕ ꯆꯥꯎꯅ ꯑꯗꯨꯒ ꯑꯩꯈꯣꯏ ꯗꯥꯖꯤꯅ ꯑꯁꯤ ꯃꯥꯏ ꯑꯍꯥꯟꯕ ꯊꯣꯛꯄꯅꯤ ꯊꯕꯛ ꯇꯧꯔꯒ ꯑꯗꯨ ꯇꯧꯗꯕꯅ ꯏꯃꯥꯏꯄꯦꯝꯃꯥ ꯑꯃꯨꯛꯇꯣꯏꯕ ꯄꯩꯁꯥꯒꯤ ꯄꯩꯁꯥ ꯉꯥꯛꯇꯅꯤ ꯂꯨꯄꯥ ꯂꯥꯛ ꯂꯥꯛ ꯇꯔꯨꯛ ꯇꯔꯦꯠ ꯆꯪꯉꯝꯅꯤ ꯂꯨꯍꯣꯡꯕꯗ
ꯎꯝ
ꯂꯥꯛ ꯇꯔꯨꯛ ꯇꯔꯨꯦꯠꯇꯣ ꯆꯍꯤ ꯀꯨꯝ ꯀꯌꯥꯅꯣ ꯇꯥꯟꯗꯣꯏꯖꯦ ꯑꯗꯨꯒ ꯂꯨꯍꯣꯡꯕꯒꯤ ꯃꯤꯀꯨꯞ ꯈꯔꯗꯨꯗꯅꯤ ꯅꯣꯏ ꯆꯠꯇꯣꯏꯖꯦ ꯄꯥꯝꯃꯨꯗ꯭ꯔ ꯑꯗꯨ ꯃꯌꯥꯝꯗꯣ ꯀꯩꯗꯧꯔꯒꯦ ꯇꯥꯗ꯭ꯔꯕꯣ
ꯇꯥꯏ ꯇꯥꯏ ꯑꯃꯨꯛꯇꯪ ꯐꯪꯕꯅꯦ ꯀꯩꯅꯣ ꯑꯃꯨꯛ ꯇꯥꯜꯂ ꯂꯣꯏꯔꯦ ꯄꯩꯁꯥꯕꯨ ꯇꯥꯜꯂ ꯐꯪꯒꯗꯕ
ꯅꯪ ꯅꯪꯗꯤ ꯅꯣꯏ ꯁꯥꯏꯒ ꯄꯩꯁꯥ ꯌꯥꯝ ꯇꯥꯟꯕ ꯀꯟꯂꯦ ꯍꯥꯏꯅꯦ ꯃꯤꯅ ꯍꯥꯏꯞ
ꯇꯥꯜꯂꯤꯔ ꯇꯥꯟꯗ꯭ꯔꯤꯔꯥ ꯀꯅꯥꯅ ꯍꯥꯏꯅꯣ
ꯅꯪꯅ ꯑꯣꯔꯤꯐ꯭ꯂꯦꯞ ꯇꯧꯋꯦꯌꯦ ꯃꯥꯅ ꯗꯦꯂꯤꯚꯔꯤ ꯑꯣꯏ ꯍꯥꯏꯅꯦ ꯑꯗꯒꯤ ꯅꯪꯒꯤ ꯐꯅꯦꯛ ꯃꯔꯨꯞꯀ ꯇꯧ ꯃꯥꯜꯂꯦ
ꯏꯁ ꯄꯥꯎꯒ ꯌꯥꯝ ꯂꯧꯔꯤꯕ
ꯑꯁ ꯃꯤ ꯍꯥꯏꯔꯛꯏꯅꯦꯍꯦ ꯏꯃꯥꯟꯅꯕꯖꯤꯡꯅ
ꯑꯗꯨꯅꯤ ꯀꯩꯅꯣ ꯈꯪꯅꯕ ꯍꯥꯏꯕꯁꯦ ꯆꯠꯃꯤꯟꯅꯗ꯭ꯔꯥꯗꯤ ꯀꯩꯅꯣ ꯑꯩꯕꯨ ꯅꯨꯄꯥ ꯑꯇꯣꯞꯄꯒ ꯆꯠꯂꯨ ꯌꯥꯕ꯭ꯔꯣ ꯃꯥꯒ ꯆꯠꯃꯤꯟꯅꯗꯗꯅ
ꯁꯨꯡ ꯂꯩꯗꯅ ꯀꯣꯏꯕ ꯅꯠꯇꯕꯤꯗ ꯐꯅꯦꯛ ꯂꯧꯕ ꯆꯠꯂꯤ ꯑꯗꯣ ꯑꯗꯣ ꯋꯥ ꯋꯥ ꯂꯥꯎꯅꯔꯦꯕ
ꯑꯦ ꯑꯗꯨꯕꯨ ꯀꯩꯗꯧꯒꯦ ꯐꯅꯦꯛꯇꯨꯕꯨ ꯑꯩꯅ ꯃꯉꯣꯟꯗ ꯀꯨꯞꯄꯨꯕ꯭ꯔꯣ ꯐꯅꯦꯛꯇꯨꯕꯨ ꯑꯩꯅ ꯃꯉꯣꯟꯗ ꯄꯥꯏꯍꯜꯂꯨꯕ꯭ꯔꯣ
ꯏꯁ ꯄꯥꯏꯍꯜꯂꯦ ꯍꯥꯏꯗ ꯁꯦꯠꯇ꯭ꯔꯤꯕ ꯐꯅꯦꯛꯄꯨꯗꯤ ꯑꯣꯏ ꯃꯥꯜꯂꯦ ꯄꯥꯏꯍꯜꯂꯦ ꯍꯥꯏ
ꯎꯝ ꯌꯥꯝ ꯍꯦꯟꯖꯜꯂꯦ ꯅꯣꯏ ꯌꯥꯝ ꯍꯦꯟꯖꯜꯂꯦ
ꯅꯪꯅ ꯉꯝꯃꯤꯕꯣ ꯐꯅꯦꯛꯇꯣ ꯃꯃꯥꯟꯅꯕꯤꯗ ꯄꯤꯌꯨ ꯍꯥꯏꯔꯝꯃꯦꯌꯦ ꯑꯗꯣ ꯃꯃꯥꯟꯅꯕꯤꯗ ꯃꯃꯥꯟꯅꯕꯤꯗ ꯊꯤꯟ ꯆꯠꯂꯦꯌꯦ ꯑꯗꯣ ꯐꯅꯦꯛꯇꯣ ꯃꯥꯏ ꯂꯩꯈꯥꯎꯗꯩ ꯄꯨꯊꯣꯔꯛꯑꯕ ꯃꯃꯥ ꯃꯃꯥꯟꯅꯕꯤꯗꯨꯅ ꯐꯅꯦꯛꯇꯨ ꯆꯤꯡꯊꯣꯔꯛꯄꯗꯨ ꯅꯣꯛꯁꯜꯂꯝꯃꯕ ꯑꯗꯨꯅ ꯑꯁ ꯋꯥꯊꯣꯛ ꯑꯣꯏꯅꯔꯦꯗꯅ
ꯏꯁ ꯋꯥꯊꯣꯛ ꯑꯣꯏꯅꯔꯦꯌꯦ ꯍꯣꯏꯃꯥ ꯅꯣꯛꯁꯟꯒꯦ ꯅꯃꯥꯏꯗꯨꯗ ꯀꯔꯤꯅꯣꯅꯦ ꯃꯣꯏꯅ ꯈꯜꯂꯤ ꯋꯥꯈꯟꯖꯤꯕꯣ ꯅꯣꯏꯖꯦ ꯐꯅꯦꯛꯅ ꯀꯨꯞꯄꯒ ꯄꯣꯛꯂꯛꯏꯅꯦ ꯑꯗꯨꯃꯥꯗꯤ ꯈꯪꯉꯨ
ꯅꯣꯏ ꯅꯃꯥꯟꯅꯕꯤꯅ ꯍꯥꯏ ꯍꯥꯏꯖꯦ ꯇꯥꯗ꯭ꯔꯣ ꯑꯁ ꯂꯤꯟꯗꯥꯥꯏ ꯅꯨꯄꯥꯖꯤꯗꯤ ꯂꯤꯟꯗꯥꯏ ꯈꯨꯗꯣꯝꯕꯤꯗ ꯎꯔꯔꯨꯔꯨ ꯂꯩꯌꯦꯅ
ꯎꯝ ꯎꯝ ꯍꯣ ꯍꯥꯏꯖꯜꯂꯣ ꯍꯥꯏꯖꯜꯂꯣ
ꯂꯩꯔꯝ ꯂꯩꯔꯝꯗꯧ ꯃꯥꯟ ꯂꯩꯔꯝꯗꯧ ꯃꯥꯜꯂꯦ ꯅꯪ
ꯎꯝ ꯂꯩꯗꯦ ꯂꯩꯗꯦ ꯁꯧꯔꯥꯅꯤ ꯁꯧꯔꯥ ꯖꯁ ꯂꯥꯏꯠ ꯔꯥꯕꯣꯟ
ꯑꯦ ꯀꯃꯥꯏꯅꯅꯣ ꯍꯥꯏꯖꯦ ꯃꯤꯅꯗꯤ ꯌꯥꯝ ꯐꯩ ꯍꯥꯏꯗ ꯍꯥꯏꯔꯤꯉꯩ ꯌꯥꯏ ꯍꯥꯏ
ꯎꯝ ꯌꯥꯔꯦ
ꯑꯦ ꯃꯤ ꯃꯤꯖꯦ ꯃꯈꯜ ꯂꯩꯕꯅꯦ ꯉꯥꯛꯀꯤ ꯕꯪ ꯂꯥꯎ ꯁꯥꯎꯒꯠꯂꯒꯅꯦ ꯃꯕꯨꯛꯇꯗꯤ ꯀꯩꯝ ꯂꯩꯇꯕ ꯑꯗꯣ ꯅꯣꯡꯉꯥꯜꯂꯒ ꯑꯗꯨꯝ ꯐꯥꯒꯤꯕ
ꯌꯥꯔꯦ ꯌꯥꯔꯦ
ꯌꯥꯝ ꯀꯨꯏꯅꯥ ꯑꯗꯣ ꯃꯤꯗ